ꯇꯥꯕꯤꯕ꯭ꯔꯣ ꯑ ꯇꯥꯕꯤꯔꯤꯌꯦ ꯏꯅꯦ ꯏꯅꯦ ꯍꯥꯏꯁꯤꯔ ꯏꯕꯣꯛ ꯍꯥꯏꯁꯤꯔ ꯏꯆꯦꯗꯤ ꯁꯨꯛꯍꯥꯏ ꯍꯥꯏꯔꯣꯏ ꯏꯆꯦꯗꯤ ꯁꯨꯛꯍꯥꯏ ꯍꯥꯏꯔꯣꯏꯀꯣ
ꯑꯕꯣꯛ ꯀꯧꯋꯣ ꯑꯕꯣꯛ ꯀꯧ
ꯑꯕꯣꯛ
ꯏꯟꯅꯦꯁꯨ ꯇꯧꯕꯤꯒꯦ ꯕꯨꯕꯣꯛ ꯁꯨ ꯇꯪꯒꯦ ꯆꯤꯆꯦ ꯁꯨ ꯇꯧꯒꯦ
ꯆꯤꯆꯦꯗꯤ ꯇꯧꯔꯣꯏ
ꯎꯝ ꯀꯩꯒꯤ
ꯆꯤꯆꯦꯗꯤ ꯁꯨꯡꯅꯠ ꯅꯠꯇꯦ
ꯏꯁ ꯑꯉꯥꯡ ꯃꯆꯥꯅ ꯑꯩ ꯅꯪꯒꯤ ꯎ ꯈ꯭ꯔꯦ ꯑꯁꯤ ꯀꯔꯤꯔ ꯗ ꯑꯉꯥꯡ ꯃꯆꯥ ꯑꯣꯏꯔꯒ
ꯂꯩꯔꯝꯃꯗ꯭ꯔ
ꯑꯉꯥꯡ ꯃꯆꯥ ꯑꯣꯏ
ꯂꯩꯕꯗꯨꯔꯥ
ꯑꯉꯥꯡ ꯃꯆꯥ ꯑꯣꯏꯔꯝꯃꯤꯅꯦ ꯑꯩꯅ ꯈꯟꯕꯗꯒꯤꯁꯨ ꯍꯦꯟꯅ ꯑꯉꯥꯡ ꯑꯣꯏ
ꯅꯠꯇꯦꯗ ꯑꯗꯨꯗꯤ ꯆꯍꯤ ꯑꯍꯨꯝ ꯃꯔꯤ ꯌꯦꯡꯉꯣ ꯅꯍꯥꯟ ꯅꯪ ꯀꯩꯅꯣ ꯌꯦꯡꯕꯗꯣ ꯆꯍꯤ ꯇꯨꯊꯥꯎꯖꯟ
ꯑꯗꯨꯗꯤ ꯀꯔꯤꯒꯤ ꯍꯟꯗꯛꯇꯤ ꯊꯥꯒꯟꯗꯕ꯭ꯔ ꯑꯗꯨꯗꯤ
ꯑꯩ ꯑꯗꯨꯒꯨꯝꯕꯗꯣ ꯇꯧꯗ꯭ꯔꯦ ꯑꯉꯥꯡ ꯑꯣꯏꯔꯤꯉꯩꯗ ꯈꯔ ꯇꯧꯔꯝꯕ ꯋꯥꯅꯤ
ꯑꯗꯨꯗꯤ ꯍꯟꯅꯨꯕꯤꯈꯣꯏ ꯑꯩꯈꯣꯏ ꯇꯧꯕꯁꯦ ꯐꯠꯇꯦ ꯁꯤꯅꯦꯕ
ꯑꯩ ꯍꯟꯗꯛ ꯑꯃꯨꯛ ꯊꯥꯒꯠꯂꯛꯑꯗꯤ ꯑꯩꯁꯦ ꯐꯥꯎꯃꯜꯂꯅꯤꯕ ꯑꯗꯨꯒꯤ
ꯎ ꯃ ꯊ ꯑꯩ ꯅꯪ ꯌꯥꯝ ꯐꯥꯎꯍꯟꯅꯤꯡꯉꯦ ꯊꯥꯒꯠꯂꯣ
ꯎꯝ
ꯍꯥꯎꯋꯣꯒꯩꯅꯣ ꯑꯉꯥꯡ ꯑꯣꯏꯔꯤꯉꯩꯗ ꯐꯥꯎꯗ꯭ꯔꯗꯤ ꯀꯩꯅꯣ
ꯑꯩꯗꯤ ꯐꯥꯎꯅꯤꯡꯗꯕ ꯃꯅꯤꯡꯗ ꯂꯣꯠꯂꯒ ꯀꯟꯇ꯭ꯔꯣꯜ ꯇꯧꯅꯤꯡꯕꯀꯣ ꯑꯩꯗꯤ
ꯎꯁ
ꯗꯨꯈꯣꯏꯗꯤ ꯌꯥꯗ ꯔꯦ
ꯃꯃꯥꯏꯌꯦ ꯃꯃꯥꯏꯌꯦ ꯑꯣꯜꯂꯒ ꯂꯩꯌꯦꯕ ꯃꯃꯩ ꯂꯩꯕꯤꯗꯣ ꯑꯗꯨ ꯇꯧꯒꯦ
ꯎꯝ
ꯑꯗꯨꯅꯤꯗ
ꯀꯔꯤꯅꯣ ꯑꯩ ꯀꯩꯅꯣ ꯇꯨꯡꯕꯦꯟ ꯀꯣꯏꯔꯦꯡꯗꯣ ꯈꯪꯕ꯭ꯔꯥ
ꯀꯔꯤ ꯍꯥꯏꯕ
ꯇꯨꯡꯒ꯭ꯔꯦꯟ ꯀꯣꯏꯔꯦꯡ
ꯑ ꯀꯣꯏꯔꯦꯗꯣ
ꯑꯥ ꯑꯩꯈꯣꯏꯒ ꯁꯥꯟꯅꯃꯤꯟꯅꯔꯝꯃꯅꯦꯕ ꯇꯣ
ꯑꯣ
ꯑꯩꯒꯤ ꯀꯩꯅꯣꯗ ꯎꯗ꯭ꯔꯣ
ꯎꯋꯦ ꯑꯗꯨ ꯈꯪꯗꯦ ꯀꯃꯥꯏ ꯇꯧꯕꯔ ꯗꯤ
ꯒ꯭ꯔꯨꯞꯇ ꯂꯩꯕꯗꯣ ꯃꯥꯁꯨ ꯌꯥꯎꯕꯅꯦ ꯑꯗꯨꯗ
ꯑꯥ
ꯑꯗꯨ ꯃꯥꯥꯟ ꯐꯥꯎꯗ꯭ꯔꯤꯉꯩꯗꯅꯤꯗ ꯁꯨ ꯄꯥꯎ ꯐꯥꯎꯗ꯭ꯔꯤꯉꯩꯗ ꯐꯥꯏꯛꯁꯨ ꯑꯦꯝ ꯑꯦꯆꯤꯌꯣꯔꯗ ꯆꯪꯅꯤꯡꯉꯩ ꯄ꯭ꯔꯣꯐꯦꯁꯅꯦꯜ ꯆꯠꯇ꯭ꯔꯤꯉꯩꯗ ꯑꯦꯝ ꯑꯦꯆꯤꯌꯣꯔ ꯇꯧꯔꯤꯉꯩꯗ
ꯎꯝ ꯎꯝ
ꯑꯩꯁꯨ ꯆꯍꯤ ꯑꯅꯤ ꯑꯍꯨꯝ ꯂꯦꯞꯄꯒꯤ ꯌꯥꯗ꯭ꯔꯦ
ꯀꯔꯤꯒꯤ ꯂꯦꯞ ꯄ꯭ꯔꯣ ꯍꯧꯖꯤꯀꯥꯥꯟ ꯂꯩꯁꯥꯕꯤꯁ ꯆꯤꯡꯁꯦ ꯑꯗꯨꯃ ꯉꯥꯎꯔ ꯂꯩꯕꯗꯨꯗꯤ ꯑꯗꯨꯒꯨꯝꯕ ꯃꯤꯕꯣ
ꯂꯥꯟꯁꯤꯅ ꯃꯔꯝ ꯑꯣꯏꯔꯒ ꯍꯥꯏꯕ ꯇꯥꯔꯦꯅꯦ ꯕꯦꯡꯒꯂꯣꯔꯗ ꯆꯠꯀꯦ ꯇꯧꯕꯅꯦꯕ
ꯎ ꯎꯝ
ꯗꯣꯗꯠ ꯑꯃ ꯁꯤꯟꯕꯤꯒꯦ ꯐꯥꯏꯛ ꯑꯃ ꯂꯩꯑꯦ ꯍꯥꯏꯅ ꯇꯤꯀꯦꯠ ꯀꯛꯄ ꯍꯧꯔꯦ ꯍꯥꯏꯔꯒ ꯑꯗꯨ ꯃꯨꯠꯂꯒ ꯀꯩꯅꯣ ꯌꯥꯝꯅ ꯇꯧꯗ꯭ꯔꯦꯅ ꯊꯦꯡꯅꯕꯁꯨ ꯌꯥꯗ꯭ꯔꯦ ꯀꯥꯔꯐ꯭ꯌꯨ ꯉꯥꯛꯇ ꯉꯥꯏꯔꯦ ꯑꯗꯨꯒꯤ ꯁꯥꯟꯅꯗ꯭ꯔꯦꯕ ꯁꯥꯟꯅꯗꯕ ꯀꯨꯏ ꯀꯨꯏꯃꯟꯕꯗꯨꯗ ꯀꯩꯅꯣꯂꯣꯝꯗꯁꯨ ꯑꯩꯒꯤ ꯑꯦꯖꯨꯀꯦꯁꯟ ꯂꯣꯝꯗꯁꯨ ꯕꯦꯔꯥ ꯀꯥꯔꯅꯤ ꯑꯗꯨꯒ ꯑꯁꯤꯒꯤ ꯁꯤꯗꯤ ꯔꯤꯛꯁꯀꯤꯁꯨ ꯌꯥꯝ ꯑꯣꯏꯌꯦꯕ
ꯎꯝ ꯎꯝ
ꯁꯣꯏꯔꯒ ꯇꯧꯔꯗꯤ ꯌꯥꯔꯔꯣꯏ ꯍꯥꯏꯅ ꯌꯨꯝꯗꯒꯤ ꯅꯤꯕ ꯀꯩꯅꯣ ꯇꯧꯕꯗꯣ ꯀꯌꯥ ꯄꯥꯝꯗꯕ ꯑꯗꯨꯒꯤ ꯁꯤꯒꯤꯁꯤꯗꯤ ꯏꯁꯄꯣꯔꯠꯁꯨ ꯑꯅꯧꯕ ꯑꯣꯏꯕꯅꯤꯅ ꯎꯝ ꯏꯁꯄꯣꯟꯁꯔꯁꯨ ꯌꯥꯝ ꯀꯩꯅꯣ ꯇꯥꯡꯕꯅꯦꯕ ꯐꯪꯕ ꯐꯪꯕ ꯋꯥꯕꯅꯦꯕ ꯑꯗꯒꯤ ꯑꯩꯒꯤ ꯍꯥꯟꯅ ꯏꯟꯀꯝ ꯈꯔ ꯂꯩꯔꯒ ꯑꯃꯨꯛ ꯄ꯭ꯔꯣꯐꯦꯁꯅꯦꯜ ꯆꯠꯇ꯭ꯔꯁꯨ ꯑꯦ ꯃꯦꯆꯣꯔꯒꯨꯝꯕꯗꯤ ꯇꯧꯁꯤꯔꯥꯅ ꯈꯜꯂꯤ ꯑꯗꯨꯁꯨ ꯈꯪꯗ꯭ꯔꯦ
ꯎꯝ ꯇꯧꯋꯣ ꯇꯧꯋꫭ ꯑꯉꯥꯡ ꯑꯣꯏꯔꯦ ꯅꯣꯏ ꯑꯉꯥꯡ ꯑꯣꯏꯔꯦ
ꯇꯧꯅꯤꯡꯕ ꯉꯥꯛꯅ ꯇꯧꯕ ꯌꯥꯔꯤꯌꯦ ꯍꯧꯖꯤꯛ ꯅꯣꯛꯒꯅꯨ ꯑꯁꯦꯡꯕ ꯍꯥꯏꯔꯒ
ꯁꯦꯡꯕꯗꯤ ꯆꯍꯤ ꯀꯨꯟ ꯑꯣꯏꯗ꯭ꯔꯤꯉꯩꯗꯒꯤ ꯇꯧꯒꯦꯗꯤ ꯇꯧꯕꯅꯦꯕ ꯍꯧꯖꯤꯛꯇꯤ ꯌꯥꯝ ꯌꯦꯠꯂꯦ ꯑꯣꯏꯗ꯭ꯔꯦꯗ ꯍꯧꯖꯤꯛꯇꯤ ꯍꯥꯥ
ꯀꯩꯁꯨ ꯀꯥꯏꯗꯦ ꯍꯣꯠꯅꯕꯗꯨ ꯂꯦꯞꯇ꯭ꯔꯗꯤ
ꯄꯨꯛꯁꯨ ꯌꯥꯝ ꯆꯥꯎꯔꯦꯅꯦ ꯍꯟꯗꯛꯇꯤ ꯑꯩꯒꯤ
ꯑꯗꯨꯗꯤ ꯔꯨꯝꯗꯒꯤ ꯃꯄꯥꯟ ꯊꯣꯛꯇꯕꯩ ꯑꯣꯏꯔꯝꯅꯤ
ꯑ ꯑꯩ ꯑꯇꯣꯞꯄ ꯏꯁꯄꯣꯔꯠꯁ ꯁꯥꯟꯅꯗꯦꯕ ꯑꯩ ꯕꯣꯜ ꯁꯨ ꯁꯥꯟꯅꯕ ꯍꯩꯇꯦꯕ ꯑꯗꯨꯒꯤ ꯆꯦꯟꯕ ꯆꯣꯡꯕꯖꯦ ꯑꯗꯨꯗ ꯁꯥꯟꯅꯗ꯭ꯔꯗꯤ ꯑꯩꯗꯤ ꯎꯄꯥꯏ ꯂꯩꯇꯦ ꯑꯗꯨꯒꯤ ꯌꯥꯗ꯭ꯔꯦ ꯄꯨꯛꯇꯁꯨ ꯏꯁꯥꯗꯁꯨ ꯌꯥꯝ ꯁꯣꯜꯂꯦꯗ ꯁꯤꯒꯤꯗꯤ
ꯆꯍꯤ ꯑꯃ ꯑꯅꯤ ꯂꯦꯞꯄꯗꯤ ꯑꯗꯨꯝ ꯖꯤꯔꯣꯗꯒꯤ ꯍꯧꯗꯣꯏꯅꯦꯕ
ꯎꯝ ꯎꯝ
ꯀꯔꯤꯁꯨ ꯂꯣꯏꯅ ꯀꯩꯅꫭꯗꯒꯤ ꯑꯃꯨꯛ ꯐꯧꯗꯩꯅꯦꯕ ꯑꯁ ꯑꯗꯨꯨꯒꯤ ꯁ꯭ꯋꯥꯗꯤ ꯋꯥꯕꯅꯤ
ꯇꯧꯔꯁꯨ ꯇꯧꯒꯦ ꯍꯥꯏꯔꯗꯤ ꯇꯧꯕ ꯌꯥꯅꯤꯅ ꯀꯩꯅꫭ
ꯎꯝ ꯎꯝ ꯇꯧꯕ ꯌꯥꯗꯤ ꯌꯥꯏ ꯍꯧꯖꯤꯛ ꯍꯧꯖꯤꯛꯄꯨꯁꯨ ꯇꯧꯕ ꯃꯇꯝ ꯍꯦꯟꯕꯃꯛꯄꯨꯗꯤ ꯅꯠꯇꯦ ꯅꯠꯇꯦꯗ
ꯃꯤ
ꯑꯁ ꯑꯩꯒꯤ ꯀꯩꯅꯣꯗꯣ ꯑꯩꯒꯤ ꯂꯥꯏꯟꯒ ꯀꯔꯤ ꯆꯠꯅꯒꯗꯕꯁꯨ ꯈꯪꯗ꯭ꯔꯦꯗ ꯌꯦꯡꯕ ꯇꯥꯔꯦ
ꯒꯣꯔꯃꯦꯟꯒꯤ ꯁꯥꯔꯚꯤꯁ ꯇꯧꯒꯦ ꯍꯥꯏꯕꯗꯒꯤ ꯂꯣꯏꯅ ꯁꯣꯏꯔꯛꯄꯅꯤꯅꯦ
ꯑꯗꯨꯅꯦ ꯑꯗꯅꯦ
ꯊꯥꯒꯦ ꯍꯥꯏꯅ ꯍꯧꯔꯛꯄꯗꯒꯤ ꯂꯣꯏꯅ ꯁꯣꯏꯕꯅꯤ ꯊꯥꯕ ꯍꯥꯏꯁꯨ ꯉꯝꯁꯨ ꯉꯝꯗ꯭ꯔꯒ
ꯑꯈꯣꯏ ꯃꯤꯁꯤꯡꯁꯦ ꯑꯗꯨꯒꯨꯝꯕ ꯌꯥꯝ ꯂꯩꯌꯦꯕꯀꯣ ꯃꯁꯥꯒꯤ ꯀꯔꯤꯌꯔ ꯑꯗꯨ ꯆꯨꯁ ꯇꯧꯕ ꯍꯩꯇꯕꯒꯤ ꯑ ꯌꯥꯝ ꯃꯥꯡꯕ ꯌꯥꯝ ꯂꯩꯈ꯭ꯔꯦꯕ
ꯑꯥ
ꯏꯃꯥ ꯏꯄꯥꯈꯣꯏꯒꯤ ꯃꯥꯏꯟ ꯁꯦꯠꯇ ꯂꯩꯕꯅꯤꯅ ꯑꯗꯨꯗꯤ ꯃꯣꯏꯅꯅꯤꯅ ꯑꯩꯈꯣꯏꯕꯨ ꯕ꯭ꯔꯣꯠ ꯑꯞ ꯇꯧ ꯁꯥꯏꯜꯗꯨꯀꫭ ꯃꯣꯏꯒꯤ ꯃꯑꯣꯡ ꯑꯩꯈꯣꯏꯕꯨ ꯑꯗꯨꯗꯁꯨ ꯂꯩꯔꯤꯅ ꯃꯤꯗꯤ ꯍꯧꯖꯤꯛ ꯑꯝ ꯃꯄꯥꯟꯒꯤ ꯃꯤꯁꯤꯡꯒꯤ ꯃꯃꯥ ꯃꯄꯥ ꯃꯆꯤꯟ ꯃꯅꯥꯎꯅ ꯂꯣꯏꯅ ꯊꯥꯏꯅ ꯆꯠꯂꯝꯕꯒꯤ ꯃꯣꯏꯕꯨ ꯒꯥꯏꯠ ꯇꯧꯅꯤꯡꯉꯥꯏ ꯐꯖꯅ ꯂꯩꯕꯒꯤ ꯌꯥꯝꯅ ꯍꯦꯟꯅ ꯁꯛꯁꯦꯁꯐꯨꯜ ꯑꯣꯏꯕꯅꯦꯕ
ꯑ ꯃꯣꯏꯗꯤ ꯑꯩꯠꯇꯤꯟ ꯌꯧꯔꯗꯤ ꯌꯨꯝ ꯂꯩꯇꯦꯗꯅ ꯌꯨꯝ ꯂꯩꯔꯗꯤ ꯃꫭꯏꯒꯤ ꯃꯃꯥ ꯃꯄꯥꯗꯨ ꯐꯥꯎꯕ ꯔꯦꯟ ꯊꯤꯕ ꯂꯩꯕꯅꯦꯕ ꯃꯣꯏꯗꯨꯗꯤ ꯑꯩꯠꯇꯤꯟ ꯊꯥꯔꯇꯤ ꯁꯨꯔꯒ ꯀꯨꯟꯊ꯭ꯔꯥ ꯁꯨꯔꯒ ꯃꯃꯥ ꯃꯄꯥꯗꯒꯤ ꯑꯗꯨꯝ ꯆꯥꯔꯒ ꯇꯧꯕꯁꯦ ꯃꯣꯏꯗꯤ ꯑꯉꯛꯄꯅꯦꯕ ꯃꯣꯏꯒꯤ ꯆꯠꯅꯕꯤꯗꯗꯤ ꯑꯩꯈꯣꯏꯒꯤꯗꯅ ꯑꯗꯨꯝ ꯇꯧꯔꯒ ꯌꯥꯡꯈꯩ ꯁꯨꯕ ꯐꯥꯎ ꯑꯗꯨꯝ ꯆꯥꯟꯅꯕ ꯃꯤ ꯂꯩꯕꯅꯤꯗ ꯑꯗꯨꯒ ꯑꯍꯟ ꯑꯣꯏꯔꯛꯄꯗꯁꯨ ꯑꯩꯈꯣꯏꯅ ꯑ‌ ꯀꯩꯅꯣ ꯌꯣꯛꯄꯤꯗ꯭ꯔꯗꯤ ꯐꯠꯇꯕꯒꯤ ꯇꯥꯏꯞꯇ ꯑꯗꯨꯝ ꯌꯦꯡꯕꯀꯣ ꯃꯣꯏꯗꯗꯤ ꯑꯥ ꯃꯃꯥ ꯃꯄꯥꯥꯗꫭ ꯌꯣꯛꯅꯗꯦꯕ ꯃꯊꯟ‌ ꯃꯊꯟꯗ ꯑꯗꯨꯝ ꯇꯧꯅꯕꯅꯦ ꯑꯗꯨꯒꯤ ꯆꯠꯅꯕꯤꯗꯣ ꯈꯔ ꯇꯣꯉꯥꯟꯕꯒꯤꯅꯤꯗ
ꯎꯝ
ꯏꯟꯗꯤꯄꯦꯟꯗꯦꯟꯒꯤꯗ ꯌꯥꯝ ꯆꯪꯈ꯭ꯔꯦꯀꯣ ꯃꯣꯏꯗꯤ ꯑꯍꯟ ꯑꯣꯏꯖꯔꯁꯨ ꯏꯟ ꯗꯤꯄꯦꯟꯗꯦꯟ ꯑꯣꯏꯒꯦ ꯁꯤ ꯁꯤ ꯃꯤꯒꯤꯗ ꯀꯩꯅꯣ ꯇꯧꯔꯒ ꯂꯩꯅꯤꯡꯗꯦ ꯍꯥꯏꯕ ꯑꯌꯥꯝꯕ ꯑꯣꯏꯕꯅꯦꯕ
ꯎꯝ
ꯅꯪꯗꯤ ꯀꯔꯤ ꯏꯟꯁꯥꯡ ꯆꯥꯗꫭꯏꯅꫭ
ꯑꯩ ꯉꯁꯤꯁꯦ ꯑꯩ ꯍꯥꯏꯗꯤ ꯍꯥꯏꯈ꯭ꯔꯕꯅꯦ ꯑꯗꫭ ꯑꯌꯨꯛꯀꯤ ꯃꯥꯏꯔꯦꯟ ꯑꯌꯨꯛꯀ ꯃꯥꯏꯔꯦꯟ
ꯅꯤꯡꯁꯤꯡꯉꯦ ꯍꯧꯖꯤꯛ ꯍꯥꯏꯔꯒ
ꯇꯍꯧꯒꯗꯕꯅꯦ
ꯃꯥꯏꯔꯦꯟꯁꯨ ꯍꯥꯎꯕꯅꯤꯗ
ꯎꯝ
ꯆꯥꯕꯁꯨ ꯐꯪꯗꯦ ꯆꯤꯡꯗ ꯂꯩꯔꯁꯨ
ꯎꯝ
ꯇꯥꯡꯃꯟꯕꯒꯤ ꯅꯣꯏ ꯈꯪꯉꯤꯅ ꯑꯈꯣꯏ ꯂꯩꯐꯝꯒꯤ ꯄꯣꯠ ꯇꯥꯡꯕꯗꯣ
ꯑ ꯑ ꯀꯣꯝꯂꯥ ꯐꯥꯎꯕ ꯑꯩꯈꯣꯏꯗ ꯑꯣꯏꯅ ꯇꯥꯡꯕ ꯋꯥꯅꯤꯗ ꯏꯝꯐꯥꯜꯗ ꯈꯔ ꯍꯣꯡꯕ ꯋꯥꯅꯤꯗ ꯂꯩꯕ ꯑꯣꯏꯔꯗꯤ ꯇꯥꯡꯉꯦ ꯑꯗꯣ ꯂꯩꯗꯕꯤꯗ ꯍꯣꯏ ꯐ꯭ꯔꯤꯗ ꯐꯪꯕꯁꯨ ꯂꯩꯌꯦ ꯑꯗꯨ ꯑꯣꯏꯔꯁꯨ ꯂꯩꯕ ꯕꯖꯥꯔ ꯗ ꯂꯩꯕꯨ ꯂꯩꯔꯗꯤ ꯇꯥꯡꯉꯦꯕ ꯁꯤꯗ ꯑꯣꯏꯅ
ꯆꯨꯝꯃꯦ ꯃꯣꯏꯗꫭ ꯀꯔꯤꯅꯣ ꯑ ꯂꯂꯣꯟꯕꯅꯦ ꯀꯥꯏꯅ ꯍꯦꯟꯆꯟꯕꯗꯣ ꯑꯃ ꯌꯥꯎꯋꯦꯕ ꯂꯂꯣꯟꯕꯤꯁꯤꯡꯗꫭ
ꯑꯗꯨ ꯃꯣꯏꯁꯨ ꯕꯤꯖꯤꯅꯦꯁ ꯇꯧꯕꯗꯣ ꯍꯩꯇꯕꯒꯤꯅꯤꯗ ꯂꯂꯣꯟꯕꯒꯤ ꯀꯩꯅꯣꯗꯣ ꯍꯩꯇꯦ ꯍꯩꯇꯕꯒꯤ ꯍꯥꯏꯇꯔꯦ ꯑꯗꯨꯒꯤꯅꯤ ꯃꯌꯥꯡꯁꯤꯡꯗꯒꯤꯗꯤ ꯃꯌꯥꯡꯁꯤꯗꯤ ꯌꯥꯝ ꯑꯦꯗꯚꯥꯟꯁ ꯑꯣꯏꯌꯦꯕ ꯁꯤꯒꯤ ꯕꯤꯖꯤꯅꯦꯁꯔꯣꯝꯗꯗꯤ ꯑꯗꯨꯒꯤꯅꯤꯗ ꯈꯣꯏꯗꯤ ꯕꯤꯖꯤꯅꯦꯁ ꯁꯤꯗꯤ ꯍꯧꯔꯛꯄꯗ ꯉꯥꯏꯔꯤꯕ ꯑꯩꯈꯣꯏꯒꯤ ꯁꯤꯚꯤꯂꯥꯏꯖꯦꯁꯟꯗꯤ ꯃꯤꯗꯤ ꯂꯦꯕꯦꯜ ꯌꯥꯝ ꯀꯥꯈ꯭ꯔꯕꯅꯦꯕ
ꯎꯝ
ꯑꯗꯨꯏꯅꯤ
ꯅꯪꯗꯤ ꯄꯨꯡ ꯀꯌꯥꯗ ꯆꯥꯛ ꯆꯥꯗꯣꯏꯅꯣ
ꯑꯩꯁꯦ ꯈꯪꯗꯦꯗ ꯆꯥꯅꯤꯡ ꯆꯥꯅꯤꯡꯕꯗ ꯆꯥꯏꯌꯦ ꯑꯩꯗꯤ ꯆꯥꯛꯇꯤ ꯊꯣꯡꯗ꯭ꯔꯤ ꯏꯟꯁꯥꯡꯗꯣ ꯑꯗꯨꯝ ꯇꯧꯕ ꯇꯥꯔꯦ ꯄꯨꯡ ꯑꯃꯗ ꯆꯥꯕꯅꯦꯕ ꯉꯁꯥꯏꯗꯣ
ꯑꯣ ꯀꯥꯕ ꯀꯥ ꯕꯔꯥ ꯂꯩꯕꯗꯨ ꯀꯥꯏꯗ ꯂꯩꯕ꯭ꯔ ꯂꯩꯀꯥꯏꯗꯨ
ꯕꯔꯥ ꯅꯠꯇꯦ ꯑꯩꯈꯣꯏ ꯏꯕꯣꯛ ꯄꯨꯄꯨ ꯈꯣꯏꯗ
ꯎꯝ ꯎꯝ ꯎꯝ ꯂꯩꯕꯁꯨ ꯅꯊꯟꯗ ꯆꯥꯕ
ꯑꯥ ꯆꯥꯕꯗꯤ ꯏꯅꯥꯎꯅꯨꯄꯥꯒ ꯌꯨꯝꯗꯣ ꯇꯣꯉꯥꯟꯅ ꯁꯥꯕꯤꯕꯀꯣ
ꯎꯝ ꯎꯝ
ꯑꯗꯨꯒꯤ ꯌꯨꯝꯗꯤ ꯗꯤꯟꯅ ꯁꯥꯕꯅꯤꯗ ꯑꯗꯨ ꯑꯣꯏꯔꯁꯨ ꯏꯁꯤꯡ ꯃꯩ ꯂꯣꯏꯅ ꯃꯣꯏꯅ ꯌꯦꯡꯕꯤꯕꯒꯤ ꯌꯥꯝ ꯐꯔꯦ ꯍꯥꯏꯅ ꯂꯩꯔꯕꯅꯤ
ꯌꯥꯝꯐꯩꯗ
ꯍꯥꯥꯑꯥ
ꯌꯥꯝ ꯐꯩꯌꯦꯕ ꯀꯥ ꯚꯔꯥ ꯄꯤꯔ ꯂꯩꯐꯝ ꯂꯩꯕꯗꯣ ꯌꯥꯝ ꯐꯔꯕꯅꯤ
ꯑꯗꯨꯒ ꯑꯩꯈꯣꯌꯏ ꯄꯨꯄꯨꯒ-ꯕꯨꯕꯣꯛꯇꯤ ꯁꯤꯗ ꯂꯩꯇꯦꯕ
ꯑꯣ
ꯑꯥ ꯑꯩꯈꯣꯏ ꯏꯌꯥꯝꯕꯗꯤ ꯂꯩꯌꯦ ꯃꯣꯏ ꯃꯥꯒꯤ ꯃꯆꯥꯅꯨꯄꯥꯗꯣ ꯑꯩꯒꯤ ꯑꯩꯒꯤ ꯑꯪꯀꯜꯁꯨ ꯍꯥꯏꯕ ꯌꯥꯗꯤ- ꯌꯥꯕꯅꯦ ꯑꯗꯣ ꯑꯃꯔꯣꯝꯗ ꯍꯥꯏꯔꯒ ꯁꯤ ꯢꯌꯥꯝꯕꯁꯨ ꯍꯥꯏꯕ ꯌꯥꯕ ꯑꯃꯔꯣꯝꯗ ꯍꯥꯏꯔꯒ ꯀꯩꯅꯣꯁꯨ ꯍꯥꯏꯕ ꯌꯥꯕ ꯑꯗꯨꯃꯥꯏꯅ ꯇꯧꯕꯅꯦꯕꯥ ꯑꯩꯒꯤꯏꯄꯥꯗꯣ ꯑꯩꯈꯣꯏ ꯏꯄꯨꯗꯒꯤ ꯍꯦꯟꯅꯑꯍꯟ ꯑꯣꯏꯕ ꯑꯩꯒꯤꯏꯄꯥꯅ
ꯅꯪꯒꯤꯁꯨ ꯖꯥꯠ-ꯖꯥꯠꯅꯤꯍꯦ
ꯆꯍꯤꯔꯣ ꯇꯔꯥꯒ ꯑꯍꯨꯝ ꯍꯨꯝꯔꯥ ꯈꯦꯠꯅꯩ ꯍꯥꯏꯕꯅꯦ ꯏꯄꯥꯒ ꯏꯃꯥꯗꯣ ꯑꯦ ꯇꯔꯥꯍꯨꯝ ꯅꯠꯇꯦꯅꯦ ꯇꯔꯥꯒ ꯀꯌꯥꯅꯣꯅꯦ ꯇꯔꯥ ꯑꯩꯠꯇꯤꯟꯔ ꯑꯣꯏꯕꯅꯦ ꯈꯦꯠꯅꯕꯗꯣ ꯑꯗꯨꯒꯤ ꯏꯃꯥꯒꯤ ꯃꯃꯥꯒ- ꯏꯄꯥꯒ ꯂꯦꯡꯒꯥ ꯑꯣꯏꯕꯅꯦꯕ